ꯏꯁꯨ ꯀꯔꯤꯁꯨ ꯇꯧꯗꯦ
ꯆꯥꯔꯦ ꯅꯪꯗꯤ ꯆꯥꯔꯕꯣ
ꯑꯩꯁꯨ ꯆꯔꯦ ꯀꯔꯤ ꯏꯟꯁꯥꯡ ꯆꯥꯕ꯭ꯔꯣ
ꯑꯈꯣꯏꯗ ꯗꯥꯜ ꯅꯪꯗꯤ ꯀꯔꯤ ꯢꯟꯁꯥꯡ ꯗꯥꯜ ꯏꯔꯨ ꯑꯣ
ꯍꯥꯎꯕ꯭ꯔꯥ
ꯑ ꯍꯋꯦ ꯅꯪꯗꯤ
ꯑ ꯑꯩꯈꯣꯏꯗꯤ ꯎ ꯑꯩꯈꯣꯏꯗꯤ ꯁꯥ ꯆꯥꯏ
ꯍꯥꯎꯕ꯭ꯔ
ꯌꯥꯝ ꯉꯥꯎꯋꯦ ꯑꯩꯈꯣꯏꯒꯤꯗꯤ
ꯎꯝ ꯎꯝ
ꯎꯝ
ꯇꯣꯅꯤ
ꯅꯪ ꯉꯁꯤ ꯀꯔꯤ ꯇꯧꯕ꯭ꯔꯥ
ꯒꯁ
ꯀ꯭ꯂꯥꯁ ꯂꯩꯕ꯭ꯔ ꯀ꯭ꯂꯥꯁ ꯀ꯭ꯂꯥꯁ ꯆꯠꯄ꯭ꯔ ꯉꯁꯤ ꯅꯪ ꯀꯔꯤ ꯇꯧꯕ꯭ꯔꯥ
ꯑ ꯀꯩꯁꯨ ꯇꯧꯗꯦ
ꯅꯪ ꯆꯥꯛ ꯆꯥꯔꯕ꯭ꯔꯥ
ꯆꯥꯔꯦ
ꯀꯔꯤ ꯏꯟꯁꯥꯡ ꯑꯩꯁꯨ ꯆꯥꯛ ꯆꯔꯦ ꯅꯪ ꯀꯔꯤꯒꯤ ꯅꯣꯛꯄ꯭ꯔꯥ
ꯅꯪ ꯀꯔꯤꯒꯤ ꯅꯣꯛꯄꯨ꯭ꯔꯥ ꯅꯪ ꯀꯔꯤꯒꯤ ꯅꯣꯛꯄ꯭ꯔꯥ
ꯑ ꯀꯔꯤꯁꯨ ꯅꯣꯛꯇꯦ
ꯅꯪ ꯀꯔꯤꯁꯨ ꯅꯣꯛꯇꯦ ꯅꯪ ꯅꯪ ꯑꯣꯐꯤꯁ ꯆꯠꯀꯦꯔꯥ
ꯏꯁꯇꯨꯗꯦꯟꯠ ꯅꯦ
ꯅꯪ ꯏꯁꯇꯨꯗꯦꯟꯔꯥ
ꯍꯣꯏ
ꯑꯗꯨꯗꯤ ꯑ ꯉꯁꯤ ꯁ꯭ꯀꯨꯜ ꯆꯠꯄ꯭ꯔꯥ
ꯑ ꯆꯀꯦ
ꯅꯪ ꯃꯅꯤꯄꯨꯔꯤ ꯐꯖꯅ ꯈꯪꯉꯦꯅꯦ
ꯑ ꯈꯔ ꯈꯔ ꯈꯥꯡꯉꯦ ꯑꯣ ꯈꯔ ꯈꯔ ꯈꯪꯉꯦ ꯑꯩꯁꯨ ꯇꯥꯎ ꯍꯣꯏ ꯈꯔ ꯀꯥꯎꯑꯦ
ꯑꯣ ꯑꯥ ꯅꯪ ꯀ꯭ꯂꯥꯁ ꯀꯩꯌꯥꯅꯣ
ꯍ
ꯅꯪ ꯀ꯭ꯂꯥꯁ ꯀꯩꯌꯥꯅꯣ ꯅꯪ ꯀ꯭ꯂꯥꯁ ꯀꯌꯥꯅꯣ
ꯑ ꯀꯥ꯭ꯂꯁ ꯇꯨꯌꯦꯐꯅꯦ ꯅꯪꯗꯤ ꯑ ꯅꯪꯗꯤ ꯃꯆꯥꯅꯦ ꯃꯆꯥ ꯅꯦ
ꯍꯣꯏ ꯑꯩ ꯃꯆꯥꯅꯦ ꯅꯪꯗꯤ ꯏꯆꯦꯀꯣ ꯏꯆꯦ
ꯎꯝ ꯍꯣꯏ
ꯍꯥꯏ ꯅꯪ ꯅꯪ ꯀꯩ ꯇꯧꯕ꯭ꯔꯥ
ꯏꯆꯦ
ꯑꯩ ꯀꯔꯤꯁꯨ ꯇꯧꯗꯦ
ꯑꯣ
ꯅꯪꯗꯤ ꯀꯔꯤ ꯇꯧꯕ꯭ꯔꯥ
ꯑꯩ ꯇꯤꯆꯤꯡꯗ ꯂꯩꯌꯦ ꯍꯧꯖꯤꯛ
ꯀꯔꯤ ꯁꯕꯖꯦꯛ
ꯑꯣ ꯃꯦꯁ ꯃꯦꯁ ꯇꯧꯋꯦ ꯅꯪ
ꯎꯝ
ꯍꯥ
ꯗꯤꯐꯤꯀꯜ ꯍꯧꯔꯒ
ꯑꯣ ꯌꯥꯝ ꯗꯤꯐꯤꯀꯜꯠ ꯑꯣꯏ ꯗꯤꯐꯤꯀꯜꯠ ꯑꯣꯏꯌꯦꯕꯀꯣ ꯑꯩꯒꯤ ꯑꯩ ꯑꯩꯒꯤ ꯃꯦꯝꯅꯀꯣ
ꯎꯝ
ꯑꯩꯒꯤ ꯃꯤꯠꯅ ꯉꯁꯤ ꯋꯥꯟ ꯄ꯭ꯂꯁ ꯋꯥꯟ ꯍꯥꯏꯔꯒ ꯑꯩꯅ ꯁꯚꯦꯟ ꯍꯥꯏꯕ
ꯑꯣ ꯑꯣ ꯐꯖꯔꯦ
ꯑꯗꯨꯒ ꯑꯩꯒꯤ ꯃꯦꯝꯅꯀꯣ
ꯑꯥ
ꯍꯥꯏꯒꯗꯅꯥ ꯋꯥꯟ ꯇꯨ ꯆꯥ ꯍꯥꯏꯔꯒ ꯑꯩꯅ ꯇ꯭ꯋꯤꯟꯇꯤ ꯍꯥꯏꯕ ꯑꯗꯨꯒꯤꯀꯣ ꯑꯗꯨꯒꯤ ꯑꯗꯨꯒꯤ ꯑꯩꯒꯤ ꯃꯦꯝꯅ ꯑꯩꯕꯨ ꯌꯥꯝ ꯐꯨꯔꯦꯕ ꯉꯁꯤ
ꯎꯝ
ꯑꯩꯒꯤ ꯊꯨꯟ ꯅꯥꯏꯌꯦ ꯑꯩꯒꯤ ꯕꯇꯛ ꯅꯥꯏꯌꯦ ꯉꯁꯤ ꯏꯆꯦ ꯅꯪ ꯑꯩꯕꯨ ꯅꯨꯡꯁꯤꯕ꯭ꯔꯥ
ꯅꯨꯡꯁꯤꯌꯦ ꯌꯥꯝ ꯅꯨꯡꯁꯤꯌꯦ
ꯑꯁꯦꯡꯕꯒꯤ ꯅꯨꯡꯁꯤꯕ꯭ꯔ
ꯑꯁꯦꯡꯕꯒꯤ ꯑꯩꯕꯨ ꯅꯨꯡꯁꯤꯕꯅꯪ
ꯑꯁꯦꯡꯕꯗꯨ ꯑꯩꯁꯨ ꯈꯪꯗꯦ
ꯑꯩ ꯌꯥ ꯅꯪ ꯑꯁꯦꯡꯕꯁꯨ ꯈꯪꯗꯦ ꯑꯁꯦꯡꯕ ꯍꯥꯏꯕꯨꯗꯤ ꯅꯪ ꯑꯩꯕꯨ ꯇꯊ꯭ꯔꯨꯂꯤ ꯂꯞ ꯇꯧꯕ꯭ꯔꯥ ꯍꯥꯏꯕ
ꯑ ꯑꯁꯤ ꯑꯁꯤꯅꯤ
ꯑꯣ ꯅꯪ ꯅꯪ ꯅꯪ ꯇꯨꯏꯁꯟ ꯆꯠꯀꯦꯔ ꯍꯥꯌꯦꯡ
ꯑꯥꯍꯥ ꯑꯩꯁꯨ ꯁꯤꯜꯁꯇꯗꯤ ꯁꯤꯜꯁꯇꯗꯤ ꯇꯧꯋꯦ
ꯑꯥ ꯅꯪ ꯉꯁꯤ ꯀꯔꯤ ꯌꯦꯟꯁꯥꯡ ꯆꯥꯕ꯭ꯔꯥ
ꯑ ꯗꯜ ꯗꯜꯅꯦ ꯑ ꯍꯋꯦ ꯅꯗꯤ ꯀꯔꯤ ꯆꯜ ꯆꯋꯥꯏ
ꯉꯁꯤ ꯑꯩꯈꯣꯏ ꯃꯦꯒꯤ ꯆꯥꯏ ꯉꯁꯤ ꯏꯃꯥꯗꯣ ꯑꯩꯒꯤ ꯏꯃꯥꯗꯣ ꯑꯣꯐꯤꯁ ꯆꯠꯈ꯭ꯔꯦ ꯕ ꯀꯣ ꯑꯗꯨꯒ ꯏꯃꯥ ꯍ ꯂꯥꯛꯄ ꯀꯥꯟꯗ ꯌꯥꯝ ꯊꯦꯡꯈ꯭ꯔꯦꯕ ꯑꯗꯨꯒꯤ ꯑꯩꯗꯣ ꯑꯩꯗꯣ ꯉꯁꯤ ꯃꯦꯒꯤ ꯆꯥꯏꯌꯦ
ꯎꯝ ꯍꯕ꯭ꯔ
ꯍꯥꯥ
ꯍꯧꯕ꯭ꯔꯥ
ꯎꯝ ꯌꯥꯝ ꯍꯥꯎꯋꯦ ꯑꯩꯅ ꯃꯦꯒꯤꯒꯗ ꯑꯩꯅ ꯃꯦꯒꯤꯗꯀꯣ ꯁꯣꯜꯠ ꯌꯥꯝ ꯍꯥꯞꯄꯒꯤ ꯌꯥꯝꯅ ꯁꯣꯜꯇꯤ ꯑꯣꯏ ꯉꯁꯤꯒꯤ ꯑꯦꯟꯁꯥꯡꯗꯤ
ꯑ ꯍ ꯍ
ꯅꯪ ꯃꯦꯒꯤ ꯆꯥꯈ꯭ꯔꯕ꯭ꯔꯥ
ꯑ
ꯑꯥ
ꯑꯣ ꯅꯪ ꯃꯦꯒꯤꯗ ꯌꯦꯔꯨꯝ ꯍꯥꯞꯔꯒ ꯆꯥꯈ꯭ꯔꯕ꯭ꯔꯥ
ꯑꯥ
ꯆꯥꯈ꯭ꯔꯦ
ꯍꯣꯏ ꯆꯥꯛꯈꯦ
ꯍꯥꯎꯕ꯭ꯔꯥꯗꯣ
ꯍꯥꯎꯋꯣꯏ ꯌꯥꯝ ꯍꯥꯎꯦ ꯀꯣ
ꯌꯥꯝ ꯍꯥꯎꯋꯦ ꯍꯣꯏ
ꯎꯝ
ꯅꯣꯏꯗꯤ ꯅꯪꯒꯤ ꯐ꯭ꯔꯦꯟꯁ ꯂꯩꯕ꯭ꯔꯥ
ꯑꯣ ꯐ꯭ꯔꯦꯟꯁ ꯀꯌꯥ ꯂꯩꯕ꯭ꯔ
ꯑꯣ ꯇ ꯑꯃꯖ
ꯀꯌꯥ ꯂꯩꯕ꯭ꯔꯥ ꯑꯗꯣ
ꯑ ꯃꯤ ꯑ ꯑꯍꯨꯝ
ꯑꯍꯨꯝ ꯈꯛꯇ ꯂꯩꯕ꯭ꯔꯥ
ꯑ ꯀꯩ ꯍꯥꯏꯕ꯭ꯔꯥ
ꯑꯍꯨꯝ ꯂꯩꯕ꯭ꯔꯥ
ꯍꯣꯏ ꯍꯣꯏ ꯍꯣꯏ ꯑꯗꯨꯍꯨꯝ ꯂꯩꯌꯦ ꯅꯪꯗꯤ
ꯑꯩꯁꯨ ꯑꯍꯨꯝ ꯂꯩꯌꯦ ꯅꯪ ꯅꯨꯄꯤꯁꯨ ꯂꯩ ꯅꯪꯒꯤ ꯐ꯭ꯔꯦꯟꯁꯨ ꯅꯨꯄꯤꯔ ꯅꯨꯄꯥꯔꯥ
ꯅꯨꯄꯤ ꯑꯦ ꯅꯨꯄꯤ ꯅꯨꯄꯥꯁꯨ ꯂꯩꯌꯦ
ꯅꯨꯄꯤꯁꯨ ꯂꯩꯕ꯭ꯔꯥ
ꯍꯣꯏ
ꯑꯣ
ꯑ‌ꯪ ꯑ ꯍꯣꯁꯇꯦꯜ ꯍ‌ꯣꯁꯇ‌ꯦꯜꯗ ꯌꯨꯗ ꯂꯩꯌꯦ
ꯑꯩ ꯍꯣꯁꯇꯦꯜꯗ ꯑꯩ ꯍꯣꯁꯇꯦꯜꯗ ꯂꯩꯌꯦ
ꯑꯣ ꯔꯨꯝꯗ ꯃꯤ ꯀꯅꯥ ꯀꯅꯥ ꯂꯩꯌꯦ
ꯑꯩꯒꯤ ꯔꯨꯝꯗꯀꯣ ꯑꯩꯒꯤ ꯑꯩꯒꯤ ꯑꯩꯒꯤ ꯐ꯭ꯔꯦꯟ ꯑꯍꯨꯝ ꯂꯩꯑꯕꯀꯣ
ꯎ
ꯃꯣꯏꯁꯨ ꯃꯣꯏꯒꯤ ꯕꯣꯏꯐ꯭ꯔꯦꯟꯒ ꯋꯥꯔꯤ ꯁꯥꯟꯅꯔꯒ ꯂꯩꯌꯦ
ꯎꯝ
ꯅꯪꯒꯤ ꯕꯣꯏꯐ꯭ꯔꯦꯟ ꯂꯩꯕ꯭ꯔꯥ ꯗꯗꯥ ꯆꯤꯖꯦ
ꯍꯣꯏ
ꯅꯪꯒꯤ ꯕꯣꯏ ꯐ꯭ꯔꯦꯟ ꯂꯩꯕ꯭ꯔꯥ
ꯂꯩꯌꯦ ꯅꯪꯗꯤ
ꯎꯝ ꯑꯥꯏꯁꯨ ꯑꯅꯤꯂꯤꯌꯦ
ꯑꯅꯤ ꯂꯩꯔꯦ
ꯍꯣꯏ ꯑꯩꯁꯦ ꯑꯅꯤ ꯂꯩ ꯅ‌ꯪ ꯂꯩꯕ꯭ꯔꯥ
ꯎ ꯑꯃ‌ ꯂꯩ
ꯅꯪꯖ‌‌ꯦ ꯑꯃ ꯂꯩꯕ꯭ꯔꯥ
ꯍꯣꯏ
ꯑꯣꯍꯣ ꯅꯨꯨꯄꯤꯔ ꯅꯨꯄꯥꯔꯥ
ꯅꯨꯨꯄꯥ
ꯑꯣ
ꯑꯩꯒꯤ ꯕꯣꯏ ꯐ꯭ꯔꯦꯟ ꯑꯁ ꯑꯥ ꯁꯦꯠ ꯁꯥꯎꯠ ꯀꯣꯔꯤꯌꯥꯗ ꯂꯩ
ꯁꯥꯎꯠ ‌ꯀ‌ꯣꯔꯤꯌꯥꯗ ꯑꯣ ꯑꯩꯒꯤꯗꯤ ꯄꯥꯀꯤꯁꯇꯥꯟꯗꯥ ꯂꯩꯌꯦ
ꯕ
ꯑꯩꯒꯤ ꯄ ꯑꯩꯗꯤ ꯒꯤꯤꯗꯤ ꯄ ꯑꯃ ꯄꯀꯤꯁꯇꯥꯟꯗ ꯂꯩ ꯍꯦ ꯕꯀ‌ꯣ
ꯎꯝ
ꯑꯗꯨꯒ ꯑꯃꯅ ꯎꯝ ꯑꯗꯨꯒ ꯑꯃꯅ ꯎꯝ ꯑꯐ꯭ꯔꯤꯀꯥꯗ ꯂꯩꯌꯦ
ꯎ ꯌꯥꯝ ꯐꯔ ꯍꯧꯏꯀ‌ꯣ ꯃꯤꯁ ꯇꯧꯕꯔ
ꯑꯁ ꯃꯤꯁ ꯑꯣꯏꯗꯦ ꯃꯥꯗꯣ ꯌꯥꯝ ꯕ꯭ꯂꯦꯛ ꯑꯣꯏꯌꯦꯕꯀꯣ ꯑꯩꯒꯤ ꯕꯣꯏ ꯐ꯭ꯔꯦꯟꯗꯣ ꯑꯗꯨꯒꯤ ꯑꯩ ꯃꯥꯕꯨ ꯄꯥꯝꯗꯦ ꯑꯩ ꯃꯥꯕꯨ ꯄꯥꯝꯃꯦ ꯍꯥꯏꯔꯁꯨ ꯑꯩ ꯃꯥꯕꯨ ꯅꯨꯡꯁꯤꯗꯦ
ꯎꯝ ꯅꯪꯗꯤ ꯕꯖ ꯆꯠꯁꯨ ꯄꯔꯥꯥꯡꯁꯤ꯫
ꯆꯠꯇꯦ꯫
ꯀꯔꯤꯒꯤ ꯆꯠꯇꯕ꯭ꯔꯥ ꯅꯝꯕꯁꯨ ꯆꯠꯅꯤꯡꯗꯕ꯭ꯔꯥ
ꯆꯗꯤ ꯍꯣꯁꯇꯦꯗ ꯂꯩꯔꯁꯨ ꯑ ꯎꯝ
ꯄꯁꯥ ꯂꯩꯇꯕ꯭ꯔꯥ
ꯎ ꯄꯩꯁꯥ ꯂꯩꯇꯦ
ꯑꯣ
ꯇꯣꯏꯟꯇꯤ
ꯑꯩꯗꯤ ꯄꯩꯁꯥ ꯌꯥꯝ ꯂꯩꯌꯦꯕꯀꯣ
ꯎꯝ
ꯑꯗꯨ ꯑꯣꯏꯔꯁꯨ ꯑꯩꯒꯤ ꯄꯩꯁꯥꯗꯣ ꯅꯥꯀꯂꯤꯝꯅꯦꯕ ꯗꯨꯄ꯭ꯂꯤꯀꯦꯠꯅꯦꯕ
ꯌꯥꯝ ꯅꯨꯡꯁꯤꯌꯦꯀꯣ
ꯄꯨꯟꯁ
ꯎꯝ ꯑꯩꯒꯤ ꯑꯩꯒꯤ ꯄꯩꯁꯥꯗꯨ ꯌꯥꯝ ꯂꯩꯔꯁꯨ ꯍꯨꯝꯃ ꯗꯨꯕ꯭ꯂꯤꯀꯦꯠ ꯑꯣꯏꯔꯦꯕ ꯑꯗꯨꯒꯤ ꯑꯩ ꯕꯖꯠ ꯆꯠꯖꯉꯩ ꯄꯩꯁꯥꯁꯨ ꯂꯩꯇꯦ ꯑꯩꯁꯨ ꯎꯝ
ꯅꯪ ꯍꯨꯖꯤꯛ ꯀꯔꯤ ꯇꯧꯕ꯭ꯔ
ꯑꯩ ꯑꯩꯒꯤ ꯃꯤꯁꯅꯀꯣ ꯑꯩꯒꯤ ꯃꯤꯁꯅ ꯑꯩꯕꯨ ꯋꯥꯟ ꯗꯥꯁ ꯑꯣ ꯑꯦꯟ ꯏ ꯋꯥꯟꯒꯨꯝꯕ ꯏ ꯑꯦꯜ ꯍꯥꯣꯠꯄꯤꯑꯕꯀꯣ ꯑꯩ ꯍꯣꯃꯣ ꯇꯧꯔꯤꯌꯦ ꯅꯪ ꯀ꯭ꯔꯤ ꯇꯧꯕ꯭ꯔꯥ-
ꯑꯍꯥ ꯇꯧꯗꯦ꯫
ꯅꯪ ꯀꯔꯤꯁꯨ ꯇꯧꯗꯦ꯫
ꯎꯝ
ꯅꯪ ꯍꯣꯔꯦꯟꯗꯤ ꯄꯨꯡ ꯀꯌꯥꯗ ꯇꯨꯝꯒꯦꯔꯥ
ꯑ ꯇꯣꯝ ꯇꯔꯤꯛ
ꯄꯨꯡ ꯇꯔꯦꯠꯇ
ꯑ ꯍ ꯍ ꯑꯗꯨꯗꯤ
ꯑꯦꯁ ꯏꯆꯦ ꯍꯧꯖꯤꯛꯇꯤ ꯄꯨꯜ ꯑꯦ ꯇꯥꯔꯦꯅ ꯑꯗꯨꯒ ꯅꯪ ꯄꯨꯡ ꯁꯚꯦꯟꯗ ꯇꯨꯝꯒꯦꯔꯥ
ꯇꯦ ꯗꯥꯜ ꯇꯦꯟ
ꯇꯦꯟꯗꯀꯣ
ꯍꯣꯏ ꯍꯣꯏ
ꯅꯪ ꯀꯅꯥꯒ ꯇꯨꯝꯒꯦꯔ ꯅꯪꯒꯤ ꯑ ꯁꯤꯁꯇꯔꯒ ꯇꯨꯝꯒꯦꯔꯥ ꯅꯪꯒꯤ ꯕ꯭ꯔꯗꯔꯒ ꯇꯨꯝꯒꯦꯔꯥ
ꯑꯩꯒꯤ ꯔꯨꯠ ꯑ ꯅꯪꯒ ꯁꯤꯁꯇꯔꯅꯦ꯫
ꯅꯪꯒꯤ ꯌꯦꯡꯒꯔ ꯁꯤꯁꯇꯔ ꯅꯪꯒꯤ ꯌꯡꯒꯔ ꯁꯤꯁꯇꯔꯀ ꯃꯃꯤꯡ ꯀꯔꯤꯀꯣꯕ꯭ꯔꯥ
ꯌꯪꯒꯔ ꯁꯤꯁꯇꯔꯒꯤ ꯃꯤꯡ ꯁꯣꯅꯤꯌꯥ
ꯁꯨꯟꯅꯌꯥ ꯅꯪꯒꯤ ꯑꯗꯨꯗꯤ ꯅꯪꯒꯤ ꯃꯃꯥꯒꯤ ꯃꯃꯤ ꯀꯔꯤ ꯀꯧꯕ꯭ꯔꯥ
ꯑꯩꯒꯤ ꯃꯃꯤ ꯀꯗꯥ ꯎꯝ ꯃꯃꯤ ꯀꯣꯏꯋꯦ
ꯑ
ꯃꯄꯥꯒꯤ ꯃꯤ ꯆꯣꯟꯁꯤꯅ
ꯃꯄꯥ ꯄꯄꯥꯒꯤ ꯃꯤꯡꯅꯟꯖꯟꯁꯤꯅ ꯑꯣ ꯅꯪꯒꯤꯕꯗ꯭ꯔꯒꯦ ꯃꯤꯗꯤꯦ
ꯃꯥꯒꯤ ꯭ꯔꯗꯔꯀꯤ ꯃꯤ ꯄꯇꯥꯔ
ꯄꯤꯇ꯭ꯔꯦ
ꯑ
ꯑꯣ ꯅꯪ ꯉꯁꯤ ꯉꯔꯥꯡ ꯆꯔꯁ ꯆꯠꯄ꯭ꯔ
ꯍꯥ
ꯆꯖꯔꯁ ꯆꯥꯁ ꯐꯥ
ꯑ ꯆꯇꯦ
ꯀꯔꯤꯒꯤ ꯆꯠꯇꯕ꯭ꯔꯥ
ꯑꯦꯂꯥꯎꯠ ꯑꯥ ꯑꯦꯂꯥꯎꯠ ꯇꯧꯗꯦ ꯃꯦꯝꯅ
ꯅ ꯑꯂ ꯇꯣꯗꯦ
ꯑꯣ ꯍꯣꯁꯇꯦꯜꯗ ꯂꯩꯌꯦꯁꯨ ꯂꯥꯎ ꯊꯥꯎꯗꯦ
ꯍꯁꯗ ꯗꯦꯔꯤꯁꯨ ꯑꯂ ꯇꯗꯦ
ꯍ
ꯑ
ꯅꯪ ꯅꯪ ꯅꯪ ꯍꯌꯦꯡ ꯒꯔꯤ ꯇꯧꯔꯒꯦꯔꯥ
ꯑꯥ ꯑꯩ ꯂꯥꯏꯔꯤ ꯄꯒꯦ
ꯅꯪꯗꯔꯤ ꯄꯒꯦꯔꯥ
ꯎꯝ ꯑꯦꯛꯖꯥꯝ ꯂꯩ ꯂꯩ ꯁꯤ ꯂꯩꯔꯥꯏ ꯎ
ꯅꯪ ꯀ꯭ꯂꯥꯁ ꯇꯨꯌꯦꯦꯜꯐ ꯐꯅꯦꯩ ꯍꯥꯏꯕꯀꯣ